ꯍꯖꯑꯣ
ꯍ ꯏꯃꯥ ꯈꯣꯟꯖꯒꯦ ꯌꯥꯝ ꯇꯥꯛꯄꯦ ꯀꯩꯗꯧꯔꯦ
ꯏꯗꯅꯣ
ꯏꯟꯖꯥꯡ ꯊꯣꯡꯉꯤ ꯅꯪꯗꯤ
ꯔꯟ ꯂꯥꯡꯅ
ꯑ ꯁꯣꯏꯅꯤꯗ
ꯇꯔꯥꯟꯁꯣꯏ
ꯍꯤꯟꯗꯤꯅꯦ ꯑꯗꯨꯒ ꯑ ꯈꯥꯃꯦꯟ ꯑꯁꯤꯟꯕꯅꯦ ꯑꯂꯨꯅꯦ
ꯑꯣ ꯆꯥꯗ꯭ꯔꯤꯕꯣ
ꯆꯥꯗ꯭ꯔꯤ ꯁꯤ ꯈꯔ ꯃꯨꯅꯤꯡꯕ ꯋꯥꯠꯂꯦ ꯑꯗꯨꯗꯤ ꯏꯃꯥꯟꯅꯕꯤ ꯅꯣꯏꯇꯛ ꯇꯧꯕ ꯑꯃ ꯂꯩꯌꯦꯕ ꯎꯝ ꯅꯣꯏ ꯅꯣꯏ ꯄꯧꯕ ꯅꯨꯄꯤ ꯑꯃ ꯂꯩ ꯑꯗꯨ ꯀꯣ ꯏꯃꯥꯟꯅꯕꯤ ꯑꯩ ꯇꯨꯃꯤꯟꯅꯕ ꯑꯝꯒ
ꯆꯥꯛ ꯂꯧꯔꯨꯔꯕꯣ
ꯍꯣꯏ ꯂꯧꯔꯨꯔꯦ ꯑꯗꯨꯒ ꯉꯥꯏꯍꯥꯛ ꯂꯩꯣꯏꯔꯒ ꯁꯤꯃꯜꯂꯛꯄꯗ ꯆꯥꯛ ꯆꯥꯔꯨꯔ ꯑꯅꯤ
ꯆꯥꯕ ꯑꯗꯨꯗꯤ ꯆꯥꯗ꯭ꯔꯦ ꯆꯥꯗ꯭ꯔꯦꯗ ꯀꯩꯁꯨ
ꯗꯤ ꯀꯔꯤ ꯌꯦꯟꯁꯥꯡ ꯊꯣꯡꯒꯦ
ꯍꯣꯏ ꯈꯪꯗꯦ ꯀꯩ ꯊꯣꯡꯕ꯭ꯔꯥ ꯍꯣꯁꯇꯦꯜꯗ ꯄꯤꯕ ꯌꯦꯟꯁꯥꯡ ꯑꯗꯨꯝ ꯆꯥꯕ ꯇꯥꯕꯅꯦ
ꯈꯟꯖꯗ ꯄꯠ ꯄꯠ ꯅꯨꯡꯉꯥꯏꯇꯕ꯭ꯔꯣ ꯂꯣꯛ ꯊꯣꯡꯉꯕ꯭ꯔꯣ
ꯀꯦꯝ ꯇꯧꯗꯦꯗ
ꯎꯝ ꯑꯁ ꯍꯣꯁꯇꯦꯜ ꯌꯦꯟꯖꯥꯡꯗꯤ ꯀꯃꯥꯏꯅ ꯇꯧꯗꯣꯏꯕꯅꯣ ꯈꯣꯏꯔꯣꯝꯗ ꯂꯥꯛ ꯑꯣ ꯆꯥꯁꯦ
ꯆꯥꯛꯑꯒꯦ ꯂꯥꯛꯀꯦ
ꯍꯣꯏ ꯅꯪꯗꯤ ꯀꯅꯥꯒ ꯂꯩꯅꯣ ꯍꯧꯖꯤꯛꯇꯤ
ꯑꯩ ꯏꯁꯥꯗ ꯂꯩꯌꯦ ꯍꯧꯖꯤꯛ
ꯑꯣ ꯇꯃꯤꯔꯨꯟꯗꯥ
ꯍꯣꯏ
ꯎꯝ ꯂꯩꯌꯣ ꯂꯩꯌꯣ ꯅꯨꯡꯉꯥꯏꯅ ꯅꯨꯡꯉꯥꯏꯅ
ꯑ ꯌꯨꯃꯒꯗꯤ ꯋꯥꯔꯤ ꯁꯥꯅꯇꯗ꯭ꯔꯣ
ꯁꯨꯝꯁ ꯍꯥꯏ ꯁꯟꯅꯔꯝꯃꯦ ꯑꯗꯨꯒ ꯄꯩꯁꯥꯒꯤ ꯃꯇꯥꯡ ꯀꯣꯂꯦꯖꯀꯤ ꯃꯇꯥꯡ ꯈꯔ ꯍꯥꯏꯈꯤꯌꯦ
ꯀꯝꯀꯥꯜ ꯊꯤ ꯀꯝꯀꯥꯜ ꯊꯤꯗꯣꯏꯅꯣ
ꯊꯤꯅꯤꯡꯉꯥꯏ ꯀꯟꯅ ꯍꯣꯠꯅꯔꯒ ꯂꯩꯌꯦ ꯑꯗꯨꯗꯨꯒ ꯋꯥꯔꯤ ꯁꯅꯔꯤ ꯅꯪ ꯅꯠꯆꯦꯒ ꯑꯗꯨꯃꯥꯏꯅ ꯍꯥꯏꯔꯌꯦ ꯑꯩꯅ ꯄꯥꯕꯨꯡꯗ ꯀꯣꯜ ꯇꯧꯕ
ꯎꯝ
ꯄꯥꯕꯨꯡꯅ ꯑꯁ ꯑꯩꯁꯦ ꯌꯖꯨꯝꯗ ꯂꯩꯌꯦꯅꯦ ꯇꯧꯔꯤꯁꯦ ꯑꯩꯅ ꯆꯦꯒ ꯊꯥꯔꯛꯅꯤꯡꯉꯥꯏ ꯀꯟꯅ ꯍꯣꯠꯅꯔꯤꯕꯅꯦ ꯍꯣꯔꯦꯟ ꯌꯨꯝ ꯌꯧꯔꯒ ꯇꯧꯔꯒꯦꯁꯤꯀꯣ
ꯅꯣꯏꯕꯥ ꯖꯤꯝ ꯁꯥꯟꯅꯕ꯭ꯔꯣ
ꯅꯑꯦ ꯏꯃꯥꯕꯨ ꯅꯥꯔꯒ ꯊꯝꯃꯒ ꯃꯥꯅ ꯖꯤꯝ ꯁꯥꯟꯅꯔꯒ ꯆꯠꯂꯒ ꯂꯩꯌꯦ
ꯅꯣꯏꯕ ꯆꯍꯤ ꯀꯌꯥ ꯁꯨꯔꯒꯦ ꯍꯣꯏ
ꯅꯥꯏꯟꯇꯤꯟ ꯁꯤꯛꯁꯇꯤ ꯅꯥꯏꯟꯗ ꯄꯣꯛꯄꯅꯦ ꯑꯗꯨꯗꯤ ꯀꯌꯥ ꯁꯨꯔꯦ ꯅꯥꯏꯟꯇꯤꯟ ꯁꯤꯛꯁꯇꯤ ꯅꯥꯏꯟꯗ ꯄꯣꯛꯑꯗꯤ ꯎꯝꯃꯥꯏ ꯐꯕꯤ ꯏꯇꯤꯟ ꯁꯕꯦꯜꯗꯤꯅꯥꯏꯜ ꯄꯣꯠꯇꯗꯤ ꯀꯌꯥ ꯍꯟꯗꯛ ꯌꯥꯡꯈꯩ ꯅꯤꯄꯥꯟ ꯆꯪꯉꯛꯄ ꯃꯥꯜꯂꯦꯕꯣ
ꯅꯣꯏ ꯕꯅ ꯑꯍꯜꯂꯣ ꯅꯣꯏ ꯃꯅ ꯑꯍꯜꯂꯣ
ꯕꯥꯕꯅ ꯑꯍꯟꯅꯤꯗ
ꯑꯩ ꯐꯩ ꯅꯣꯏꯕꯗꯨꯅ ꯍꯥ ꯌꯥꯝ ꯑꯣꯏꯔꯝꯅꯤ
ꯍ ꯏꯃꯥꯗꯤ ꯃꯁꯥ ꯌꯥꯝ ꯁꯣꯜꯂꯦ ꯈꯪꯗꯦ ꯃꯁꯥ ꯌꯥꯝ ꯁꯣꯂꯦ
ꯖꯤꯝ ꯆꯠꯄꯅ ꯅꯍꯥ ꯅꯍꯥ ꯑꯣꯏꯔꯝꯃꯤ
ꯃꯥꯕꯨ ꯌꯥꯝ ꯅꯨꯡꯁꯤꯔ
ꯑꯣ ꯃꯃꯥꯏ ꯆꯍꯤ ꯀꯌꯥ ꯁꯨꯔꯒꯦ ꯑꯩꯁꯦ
ꯃꯥꯗꯣ ꯕꯕꯥꯅ ꯆꯍꯤ ꯑꯅꯤ ꯑꯍꯨꯝ ꯍꯟꯕꯅꯦꯕ
ꯎꯝ
ꯎꯝꯗ ꯈꯪꯗ꯭ꯔꯥ ꯆꯍꯤꯒ ꯌꯥꯝ ꯌꯥꯝꯕ ꯅꯨꯄꯥꯗ ꯂꯩꯕꯅ ꯐꯔꯕ ꯀꯩꯅꯣꯝ ꯇꯧꯔꯦ
ꯎꯝ
ꯎꯝ ꯅꯪ ꯉꯁꯤ ꯃꯪꯗ ꯀꯅꯥꯅꯣꯝ ꯀꯨꯏꯅꯣ ꯄꯥꯎꯗꯥꯏꯗ
ꯍꯣꯏ ꯒꯣ ꯇꯔꯛꯑꯃꯦ ꯃꯪꯗ
ꯇꯣꯄꯗꯤ
ꯇꯕꯗꯤ ꯂꯩꯗꯦꯗ
ꯇꯦꯝ ꯍꯥꯏꯔꯝꯗꯦ
ꯄꯥꯏꯈꯠꯇꯦꯕ ꯑꯩꯅ
ꯎ ꯉꯁꯥꯏ ꯇꯧꯔꯨꯕꯒꯤ ꯇꯧꯔꯏꯖꯥꯔ
ꯈꯪꯗꯗ ꯈꯟꯃꯟꯕꯒꯤꯔ ꯈꯪꯗ ꯑꯩꯅ
ꯍꯥꯥ
ꯈꯟꯃꯟꯕꯒꯤ ꯑꯣꯏꯕꯖꯥꯠꯂꯥ ꯈꯪꯗꯦꯕ ꯑꯩꯅ
ꯇꯧꯔꯛꯇꯧ ꯃꯥꯟꯕ꯭ꯔꯥ ꯉꯁꯤꯁꯦ
ꯃꯥꯟꯗꯦ ꯇꯧꯔꯛꯑꯔꯣꯏꯗ
ꯅꯪ ꯇꯧꯔꯛꯇꯧ ꯃꯥꯜꯂꯗꯤ ꯇꯧꯔꯛꯏ ꯗꯅ
ꯑꯗꯣ ꯑꯩꯗꯤ ꯈꯪꯕ ꯂꯩꯌꯦꯕ ꯇꯧꯔꯇꯔꯗꯤ ꯈꯪ
ꯂꯩꯕꯅꯦ ꯂꯩꯕꯅꯦ ꯑꯩꯁꯨꯨ ꯂꯩ ꯑꯩꯁꯨꯨ ꯂꯩ ꯑꯁꯦꯃꯨꯛꯒꯤ ꯂꯩꯕꯅꯦ
ꯑꯗꯨꯕꯨ ꯑꯃꯨ ꯑꯃꯨꯃꯨꯛꯇꯤ ꯈꯪꯗꯦꯀꯣ ꯇꯥꯔꯛꯑꯣꯏꯗꯕ ꯃꯇꯥꯡꯗꯗꯤ ꯑꯗꯨꯝ
ꯎꯝ ꯑꯦ ꯅꯪꯒꯤꯗꯣꯅꯤꯅꯦꯁꯤ
ꯅꯪꯗꯤ ꯅꯪꯒꯤꯒ ꯋꯥꯔꯤ ꯁꯅꯕ꯭ꯔꯣ
ꯁꯥꯎꯕꯅ ꯁꯥꯎꯕꯅ ꯁꯥꯎꯕꯅ ꯄꯩꯔ ꯄꯩꯔꯒ
ꯉꯁꯥꯏꯗꯒꯤ ꯁꯥꯎꯟ ꯉꯁꯥꯏꯗꯒꯤ ꯁꯥꯎꯅꯕꯗꯣ ꯐꯅꯗ꯭ꯔꯤ
ꯈꯔ ꯈꯔ ꯇꯞꯊꯈ꯭ꯔꯕꯅꯤꯗ ꯑꯗꯨꯒ ꯑꯩꯅ ꯎꯝ ꯀꯣꯜ ꯄꯥꯔ ꯇꯨꯃꯒ ꯑꯝ ꯇꯨꯝꯗ ꯂꯩꯃꯤꯕ
ꯃꯥ ꯌꯨꯝꯗ ꯂꯩꯕ꯭ꯔꯣ ꯀꯥꯏ ꯂꯩꯒꯦ
ꯑꯦ
ꯑꯣ ꯃꯥ ꯍꯜꯂꯔꯣꯏ
ꯃꯥ ꯏꯟꯇꯔꯟ ꯆꯠꯅꯤꯡꯉꯥꯏ ꯇꯧꯔꯒ ꯂꯩ ꯑꯗꯨꯒꯤ ꯍꯌꯦꯡꯒꯨꯝꯕ ꯆꯠꯇꯧ ꯃꯥꯜꯂꯦ ꯉꯁꯤꯁꯦ ꯅꯣꯡ ꯈꯔ ꯇ ꯇꯥꯏ ꯍꯥꯏꯕ
ꯉꯍꯥꯟꯗꯤ ꯆꯠꯂꯔꯣꯏ ꯍꯥꯏꯕ ꯅꯠꯇ꯭ꯔꯣ
ꯀꯥꯏꯗ ꯑꯣ ꯆꯠꯇꯅꯤ ꯑꯃꯨꯛꯀ ꯑꯅꯧꯕ꯫ ꯃꯤꯒꯤ ꯂꯝꯕꯤ
ꯑꯣ ꯑꯩ ꯑꯩꯉꯣꯟꯗ ꯗꯨꯝ ꯀꯣꯜ ꯇꯧꯔꯛꯄ ꯅꯨꯄꯥꯗꯣ
ꯎꯝ
ꯈꯪꯕ꯭ꯔꯣ
ꯈꯪꯉꯦ ꯈꯪꯉꯦ ꯈꯪꯉꯦ
ꯑ ꯁꯥꯔꯛꯄ ꯍꯨꯖꯤꯛꯇ꯫
ꯑꯣ ꯅꯪꯕꯨ ꯉꯥꯎꯖꯕꯗꯨꯔꯥ
ꯑꯁ ꯈꯪꯗꯦꯗ ꯑꯁ ꯍꯧꯖꯤꯛꯀꯥꯟꯗ ꯀꯩ ꯃꯔꯝꯒꯤꯔꯣ ꯀꯣꯛ ꯆꯤꯛꯄꯅ ꯀꯣꯛ ꯆꯤꯛꯄꯅ ꯍꯦꯛ ꯍꯜꯂꯛꯑꯒ ꯇꯪ ꯇꯨꯝꯃꯦ ꯍꯧꯒꯠꯂꯛꯄꯗ ꯍꯦꯟꯅ ꯆꯤꯛꯂꯛꯑꯦ ꯀꯣꯛ꯫
ꯉꯟꯇꯥ ꯉꯟꯇꯥ ꯇꯨꯝꯃꯣ ꯉꯟꯇꯥ ꯉꯟꯇꯥ ꯍꯧ
ꯅꯍꯥꯟꯒꯩ ꯁꯨꯃꯥꯏꯅ ꯇꯧꯝꯕ ꯀꯦꯝ ꯇꯧꯗꯕꯅꯦ ꯁꯨꯡꯇꯧ ꯇꯧꯗꯕꯅꯦ꯫
ꯑꯥ ꯍꯩꯒꯤ ꯑꯣꯏꯕꯖꯥꯅꯣ ꯅꯥꯗꯅꯤꯉꯥꯏ ꯍꯣꯠꯅꯧ ꯇꯨꯝꯁꯤꯠ ꯐꯥꯗꯕꯁꯦ ꯃꯤꯠꯀꯨꯝꯕꯁꯦ ꯌꯥꯝ ꯕꯦꯔꯥ ꯀꯥꯕꯅꯦꯕ
ꯑꯩ ꯃꯤꯠ ꯑꯃꯔꯣꯕꯁꯦ ꯕ꯭ꯂꯔ ꯆꯠꯂꯦ꯫
ꯕ꯭ꯂꯔ ꯆꯠꯂꯦ
ꯍꯣꯏ꯫
ꯁꯤꯌꯥꯔꯔꯣꯏ ꯅꯪ ꯑꯗꯨꯗꯤ꯫
ꯏꯁꯀ꯭ꯔꯤꯟꯒꯨꯝꯕ ꯌꯦꯡꯕ ꯃꯇꯝꯗ ꯃꯤꯠ ꯅꯥꯔꯦꯕ
ꯑꯣ ꯌꯦꯟꯊꯣꯛꯅꯤꯉꯥꯏ ꯇꯧꯔꯣꯅ
ꯈꯪꯗꯦ ꯀꯩ ꯑꯣꯏꯗꯣꯏꯔꯣ ꯃꯤꯠ ꯅꯥꯏꯔ ꯀꯩ ꯑꯣꯏꯕ꯭ꯔꯣ ꯈꯪꯗꯦ
ꯄꯣꯡꯊꯣꯛꯅꯦ ꯀꯟꯅ ꯍꯣꯠꯅꯔꯣ ꯅꯪꯁꯨ
ꯀꯗꯤ
ꯊꯅꯉꯥꯏ ꯍꯅꯔꯣ
ꯈꯪꯗꯦꯗ ꯑꯦꯛꯖꯥꯝꯁꯨ ꯅꯛꯄꯅꯤꯅ
ꯍꯣꯏ
ꯑꯦꯛꯖꯥꯝꯁꯅ ꯑꯦ
ꯎꯝ
ꯏꯃꯥꯟꯅꯕꯤ ꯑꯃꯅꯗꯤ ꯌꯦꯡꯊꯣꯛꯁꯤꯗꯤ ꯁꯤꯗꯤ ꯍꯥꯏꯕꯅꯦ ꯈꯪꯗꯦ ꯑ ꯄꯟꯗ꯭ꯔꯥꯗ
ꯑꯅꯦ
ꯂꯩ ꯑꯗꯨꯗꯤ ꯆꯨꯞꯄ ꯉꯝꯃꯣꯏꯕ ꯁꯤꯗ ꯑꯩꯈꯣꯏ ꯅꯛꯅ ꯂꯩꯔꯕꯝꯅꯤꯅ
ꯑꯥꯎ
ꯄꯩꯁꯥꯒ ꯄꯩꯁꯥ ꯂꯩꯗꯕꯅꯤ ꯈꯪꯗꯗ ꯀꯗꯤ ꯇꯧꯔ ꯀꯗꯤ ꯇꯧ ꯇꯦꯇꯪ ꯏꯁꯀ꯭ꯔꯤꯟ ꯌꯦꯡꯕ ꯃꯇꯝꯗ ꯃꯤꯠ ꯅꯥꯕ ꯑꯗꯨꯒ ꯈꯤꯇꯪ ꯍ ꯕ꯭ꯂꯔ ꯆꯠꯂꯦꯕ
ꯍꯧꯔꯛꯄꯒꯤ ꯑꯣꯏꯔꯝꯅꯤꯑ
ꯇꯣ ꯌꯦꯉꯣ ꯑꯁꯤꯒꯤ ꯍꯦꯛ ꯑꯩꯈꯣꯏꯒꯤ ꯍꯦꯛ ꯃꯃꯥꯡꯗ ꯂꯩꯔꯤꯕꯕ ꯕ꯭ꯂꯣꯛꯇꯣ
ꯑꯥꯎ
ꯦ ꯆꯥꯎꯅ ꯑꯃ ꯊꯥꯕ ꯑꯃ ꯂꯩꯌꯦꯕꯀꯣ
ꯀꯥꯟꯗ ꯕ꯭ꯂꯔ ꯆꯠꯂꯦꯕ ꯁꯦꯡꯅ ꯎꯗ꯭ꯔꯦꯕ ꯑꯃꯔꯣꯝꯗ ꯌꯦꯡꯕ ꯃꯇꯝꯗ ꯌꯥꯝ ꯁꯦꯡꯈ꯭ꯔꯦꯕ
ꯎ ꯈꯔ ꯀꯩꯅꯣꯝꯃ ꯇꯧꯔꯦ ꯍꯧꯖꯤꯛ
ꯈꯪꯗꯦ
ꯑꯩ ꯅꯍꯥꯟꯒꯩꯅꯩꯅꯉꯣ ꯅꯣꯏꯗ ꯍꯥꯏꯗꯤ ꯍꯥꯏꯌꯦꯀꯣ ꯑꯗꯨꯗꯣ ꯑꯗꯨ ꯄ ꯈꯟꯖꯤꯟꯗꯦꯕ ꯑ ꯍꯧꯖꯤꯛꯀꯥꯟ ꯍꯦꯟꯅ ꯇꯧꯔꯛꯑꯦꯕ
ꯑ ꯅꯥꯅꯤꯡꯉꯥꯏ ꯅꯥꯅꯤꯡꯉꯥꯏ ꯍ ꯍꯦꯟꯖꯤꯅꯤꯡꯉꯥꯏ ꯑꯣꯏꯔꯣ ꯁꯥꯥꯗ
ꯈꯪꯗꯦꯗꯥ
ꯍꯥ ꯍꯥ ꯃꯤꯟ ꯁꯣꯛꯄꯁꯤꯦ ꯌꯥꯝ ꯋꯥꯕꯅꯤ
ꯎ ꯁꯨꯝ ꯍꯥꯏꯕ ꯋꯥꯅꯤ ꯍꯥꯞꯅꯤꯡꯉꯒꯨꯝ ꯍꯥꯏꯕ ꯋꯥꯅꯦ ꯑꯗꯣ ꯑꯁꯦꯡꯕꯗꯤ ꯎꯞꯅꯤꯡꯗꯦꯕ ꯅꯥꯍꯟꯅꯤꯡꯗꯦꯕ
ꯍꯀꯤ ꯅꯨꯡꯉꯥꯏꯕꯒꯤ ꯍꯥꯏꯕꯅꯦꯕ ꯅꯠꯇ꯭ꯔꯥ ꯑꯪ ꯁꯨꯔꯤꯕ꯭ꯔꯦ ꯇꯥꯕꯅꯦ ꯏꯪ ꯈꯪꯗꯕꯒꯤꯅꯤ
ꯑꯣꯏꯣꯏꯗ ꯋꯥꯣꯏꯁꯅꯨ
ꯑꯣꯗ ꯀꯣꯏꯁ
ꯆꯐꯒ ꯃꯅ
ꯅꯣꯏ ꯆꯞ ꯆꯥꯈꯤꯔꯣꯏꯗ꯭ꯔꯣ
ꯆꯥꯔꯟꯖ
ꯑꯥ
ꯏꯃꯥꯟꯅꯕꯤ ꯈꫭꯏꯅ ꯆꯥ ꯆꯥꯔꯁꯦ ꯀꯩꯝ ꯍꯜꯂꯛꯇ꯭ꯔꯤꯑꯔꯤꯕ
ꯎꯝ ꯍꯧꯈꯣꯏꯒꯤꯗꯤꯤ ꯏꯃꯥꯟꯅꯕꯤ ꯉꯥꯏꯔꯒ ꯉꯥꯏꯍꯥꯛ ꯂꯩꯔꯒ ꯆꯥꯔꯗꯣꯏꯅꯦ ꯍꯧꯖꯤꯛ ꯆꯥꯛ ꯆꯥꯕ ꯂꯣꯏꯁꯤꯂ ꯏꯟꯖꯥꯡ ꯊꯣꯡꯕ ꯂꯣꯏꯁꯤꯜꯂꯒ ꯂꯩ
ꯃꯔꯅꯦ ꯅꯣꯏꯗꯤ ꯌꯦꯟꯁꯥꯡꯁꯨ ꯅꯨꯡꯇꯤꯒꯤ ꯊꯣꯡꯉꯤꯅꯦ ꯁꯥꯁꯨ ꯀꯪꯕ꯭ꯔꯥ ꯁꯥꯁꯨ ꯐꯕ꯭ꯔꯥ ꯈꯪꯗꯦꯅꯦ
ꯏꯁ ꯏꯁꯥꯁꯨ ꯐꯠꯇꯤꯌꯦ ꯌꯥꯝꯁꯨ ꯐꯠꯇꯦ ꯌꯦꯟꯁꯥꯡꯁꯨ ꯑꯗꯨꯝ ꯊꯣꯡꯉ ꯆꯥꯏ ꯐꯠꯁꯨ ꯐꯠꯇꯦ ꯀꯩꯅꯣ ꯈꯪꯗꯦ
ꯎꯝ ꯅꯣꯏ ꯆꯥꯌꯦ ꯆꯥꯃꯟꯕꯒꯤ ꯏꯁꯥꯁꯦ ꯅꯣꯏꯈꯠꯂꯦ
ꯑꯁ ꯌꯥꯝ ꯆꯥꯅꯤꯡꯉꯤꯗ ꯁꯥ ꯉꯥ ꯆꯥꯕ꯭ꯔꯣ
ꯁꯥ ꯉꯥ ꯑꯗꯨꯝ ꯆꯥꯏꯌꯦ ꯃꯔꯛ ꯃꯔꯛ ꯑꯗꯨꯒ ꯁꯥ ꯉꯥ ꯆꯥꯕꯁꯦ ꯏꯁꯥ ꯁꯥꯒꯠꯂꯦꯕ ꯌꯥꯝ ꯁꯥꯏꯕ
ꯎꯝ
ꯋꯥꯔꯤ ꯌꯥꯝ ꯁꯥꯟꯅꯅꯤꯡꯉꯦꯗ ꯅꯨꯄꯥ ꯑꯃꯗꯨ
ꯅꯤꯡꯁꯤꯡꯉꯕ꯭ꯔꯣ
ꯎꯝ ꯑꯁ ꯑꯩꯒꯤ ꯍꯨꯃꯥꯡ ꯊꯣꯛꯄꯗꯣ ꯂꯣꯏꯔꯦ ꯄꯨꯛꯀꯤ ꯖꯒꯥꯗꯨ
ꯄꯨꯛꯀꯤꯖꯒꯥꯗ
ꯍꯣ ꯑꯗꯨꯒ ꯑꯩꯒꯤ ꯏꯁꯄꯥꯏꯟ ꯑꯦ ꯏꯁꯄꯥꯏꯟ ꯍꯥꯏꯗꯔꯦ ꯑꯩꯒꯤ ꯁꯣꯛꯅꯦ ꯃꯅꯤꯡꯒꯤ ꯀꯩꯅꯣꯗꯣ
ꯍꯧꯖꯤꯛꯀꯥꯟ ꯍꯨꯃꯥꯡ ꯊꯣꯛꯄꯅ ꯊꯣꯛꯄꯅ ꯊꯣꯛꯄꯅ
ꯍꯥꯏꯕꯤꯌꯨꯨꯔ
ꯍꯥꯏꯕꯤꯒꯅꯣ
ꯀꯩꯅꯣ ꯑꯁꯤ ꯑꯩꯈꯣꯏꯒꯤ ꯎꯝ ꯋꯥꯔꯗꯦꯟ ꯅꯦ ꯑꯃꯗꯣ ꯈꯔ ꯄꯤꯛꯄ ꯑꯩꯈꯣꯏ ꯅꯍꯥꯟ ꯆꯠꯍꯧꯋꯦ ꯑꯩꯅ ꯑꯩꯅ ꯈꯠꯅꯒꯦ ꯇꯧꯔꯒ ꯈꯠꯇꯤ ꯈꯠꯅꯗꯕꯗꯣ
ꯑꯣ ꯑꯣ ꯑꯣ ꯑꯣ ꯈꯪꯉꯤ ꯈꯪꯉꯤ
ꯑꯩꯈꯣꯏꯒꯤ ꯍꯦꯛ ꯃꯃꯥꯡꯗ ꯂꯩꯕ ꯕ꯭ꯂꯣꯛꯇꯣ ꯑꯗꯨ ꯃꯅꯨꯡ ꯑꯗꯨꯝ ꯆꯪꯉꯦ ꯍꯥꯏꯕ
ꯑꯣ ꯀꯩꯅꯣ ꯍꯥꯏꯒꯗꯔꯣ ꯐꯥꯔꯃꯥꯁꯤꯗꯨꯔꯣ ꯀꯩ ꯂꯩꯖꯥꯅꯣ ꯃꯥꯗꯤ
ꯈꯪꯗꯦ ꯑꯗꯨꯝ ꯑꯃꯨꯛ ꯑꯃꯨꯛ ꯆꯪꯉꯦ ꯃꯥꯁꯦ ꯑꯗꯨꯝ ꯑꯩꯅ ꯎꯕ ꯈꯨꯗꯤꯡ ꯃꯥꯁꯦ ꯆꯪꯉꯦꯕ
ꯃꯦꯟꯅ ꯑꯁꯥ
ꯍꯣꯏ
ꯍ ꯅꯤꯡꯠꯇꯦꯔ ꯃꯦꯃꯤꯌꯥꯅꯦꯗꯦꯅ
ꯑ ꯈꯪꯗꯦꯗ
ꯎ ꯍꯔꯁꯤ
ꯁꯥꯕꯅꯁꯨ ꯂꯣꯏꯔꯦ
ꯁꯥꯔꯦ ꯁꯥꯔꯦ ꯈꯨꯁꯥ ꯑꯃꯅꯤ
ꯃꯥꯁꯦ ꯉꯁꯤꯗꯤ ꯒꯦꯠꯔꯣꯝ ꯒꯦꯠꯔꯣꯝꯗ ꯆꯠꯂꯦꯕ ꯅꯍ ꯑꯩꯈꯣꯏ ꯄꯥꯔꯁꯦꯜ ꯂꯧꯕ ꯈꯣꯠꯄꯒꯤ ꯄꯨꯡ ꯇꯔꯦꯠ ꯐꯥꯎꯕꯅꯤ ꯍꯥꯏꯌꯦꯅ
ꯎꯝ
ꯑꯗꯨ ꯃꯇꯨꯡꯗꯗꯤ ꯌꯥꯔꯔꯣꯏ ꯍꯥꯏꯌꯦ ꯑꯗꯨꯒꯤ ꯃꯥꯁꯦ ꯆꯠꯄ꯭ꯔ ꯅꯠꯇ꯭ꯔꯒ ꯀꯔꯤ ꯇꯧꯕ꯭ꯔ ꯈꯪꯗꯦ
ꯑꯣ ꯑꯣ ꯅꯪꯗꯤ ꯀꯥꯏꯗ ꯂꯩꯒꯦ ꯅꯪꯗꯤ ꯀꯥꯏꯗ ꯂꯩꯒꯦ ꯍꯧꯖꯤꯛ
ꯍꯧꯖꯤꯛ ꯃꯤꯗꯣ ꯃꯄꯥꯟꯗ ꯂꯩꯌꯦꯕ
ꯑꯣ ꯋꯤꯟꯗꯣ ꯃꯄꯥꯟ ꯍꯥꯏꯁꯤ ꯃꯄꯥꯟ ꯊꯣꯛꯀꯗꯕꯅꯤ ꯃꯅꯥꯛꯇ ꯍꯥꯏꯌꯣ ꯋꯤꯟꯗꯣ ꯃꯅꯥꯛꯇ ꯍꯥꯏꯌꯣ
ꯋꯤꯟꯗꯣ ꯃꯅꯥꯛꯇ
ꯋꯤꯟꯗꯣ ꯃꯄꯥꯟꯗ ꯍꯥꯏꯌꯣ ꯃꯄꯥꯟ ꯊꯣꯛꯑꯦꯅꯦꯕ꯭ꯔꯣ
ꯍꯥꯥ
ꯋꯤꯟꯗꯣ ꯃꯄꯥꯟ ꯍꯥꯏꯕꯗꯤ ꯅꯪ ꯑꯥ ꯃꯄꯥꯟ ꯊꯣꯛꯄꯒ ꯆꯞ ꯃꯥꯟꯅꯔꯦ
ꯅꯣ ꯃꯅꯥꯛꯛꯇ ꯆꯠꯧꯁꯨ ꯊ ꯍꯥꯏꯕ ꯆꯞ ꯃꯥꯟꯅꯩ ꯀꯩꯅꯣꯅꯦ ꯃꯥꯟꯅꯩꯌꯦ
ꯑꯩ ꯏꯃꯥꯟꯅꯕꯤꯁꯤꯡꯁꯦ ꯑꯝꯇ ꯂꯥꯡꯗ꯭ꯔꯦꯕ ꯆꯥꯛ ꯆꯥꯅꯤꯡꯉꯩꯁꯦ ꯇꯧꯅꯤꯡꯉ ꯂꯩꯅꯤꯉꯩꯁꯦ
ꯀꯧꯔꯨꯗꯅ
ꯍꯧꯔꯣꯏꯗꯕꯅꯦ ꯑꯩ ꯇꯌꯥꯔꯤ ꯍꯥꯟꯅ ꯇꯧꯕꯤꯁꯤꯦꯅꯤ ꯁꯨ ꯃꯇꯝꯝꯇ ꯂ ꯅ ꯀꯥꯏꯗ ꯂꯩ
ꯂꯣꯏꯔꯕꯣ ꯆꯥꯛ ꯌꯦꯟꯁꯥꯡ ꯊꯣꯡꯕ
ꯂꯣꯏꯔꯦꯗ ꯆꯥꯅꯤꯡꯉꯥꯏ ꯇꯧꯔꯗꯕꯅꯦ ꯑꯗꯨꯒ